ꯍꯣꯏ
ꯁꯤ ꯇꯥꯔꯕꯣ
ꯍꯣꯣꯏ ꯍꯣꯏ ꯇꯥꯔꯦ ꯇꯥꯔꯦ
ꯑ ꯑꯩꯅ ꯍꯥꯏꯗꯤ ꯍꯧꯖꯤꯛ ꯀꯗꯥꯥꯏꯗꯨꯛ ꯅꯝꯃꯨꯔꯕꯅꯣ ꯈꯪꯗꯦ ꯑꯩꯗꯤ ꯏꯆꯦꯅ ꯇꯥꯈꯤꯕ ꯃꯥꯜꯂꯦꯅ ꯋꯥꯁꯦ ꯑꯗꯨꯝ ꯉꯥꯡꯉꯒ ꯐꯣꯟꯗꯨꯅ ꯇꯠꯂꯒ ꯂꯩꯔꯝꯃꯤ
ꯀꯨꯏꯕꯨꯗꯤ ꯀꯨꯏꯗ꯭ꯔꯤꯗ ꯍꯦꯛ ꯆꯠꯄꯒꯅꯤꯗ ꯑꯩꯁꯨ ꯇꯧꯔꯦꯗꯣ
ꯑꯗꯨ
ꯑꯗꯨꯅꯦ ꯍꯥꯏꯌꯣ ꯎꯝ
ꯆꯂꯦ
ꯏꯟꯖꯥꯡ ꯅꯥꯄꯤꯁꯤꯡꯁꯦꯀꯣ ꯌꯥꯝ ꯍꯣꯡꯉꯦ ꯍꯥꯏꯕ ꯅꯨꯡꯉꯥꯏꯇꯦ ꯍꯥꯏꯕ ꯊꯥꯔꯤꯕ ꯃꯤꯁꯤꯡꯁꯦ
ꯑꯗꯨꯅꯦ ꯑꯗꯒꯤ ꯁꯨꯝ ꯍꯧꯖꯤꯛꯀꯥꯟꯁꯦ ꯍꯥꯏꯗꯤ ꯑꯁꯣꯣꯟ ꯂꯣꯝꯗꯒꯤ ꯄꯨꯠꯁꯤꯜꯂꯛꯄ ꯍꯥꯏꯗꯤ ꯁꯨꯝ ꯍꯩ ꯔꯥꯗꯒ ꯑꯣꯏꯔꯔꯒꯅ ꯌꯥꯝꯅ ꯍꯥꯏꯗꯤ ꯍꯩꯔꯥꯒꯨꯝꯕꯁꯤꯗꯤ ꯌꯥꯝꯅ ꯇꯥꯡꯕ ꯃꯥꯜꯂꯦꯕ
ꯎꯝ ꯄꯨꯁꯜꯂꯛꯄ ꯄꯣꯠꯁꯤꯡꯁꯤꯅ ꯍꯦꯛ ꯇꯥꯡꯕ
ꯑꯥ ꯑꯗꯒꯤ ꯑꯃ ꯍꯩꯈꯥꯗ ꯍꯥꯏꯔꯁꯨ ꯑꯃ ꯑꯉꯥꯡꯕ ꯑꯆꯧꯕꯒꯗꯣ
ꯎꯝ
ꯃꯥꯁꯤꯁꯨ ꯅꯍꯥꯟ ꯅꯈꯣꯏꯅ ꯂꯧꯕ ꯀꯥꯟꯗ ꯂꯧꯕ ꯀꯥꯟꯗ ꯑꯗꯨꯝ ꯀꯥꯟꯗ ꯇꯥꯡꯉꯤꯕꯒꯤꯔ ꯅꯠꯇ꯭ꯔꯒꯅ ꯑꯗꯨꯝ ꯃꯌꯥꯝꯅ ꯄꯤꯅꯕ ꯄꯩꯁꯥꯔꯥ ꯈꯪꯗꯦ ꯃꯥꯒꯤ ꯍꯥꯏꯗꯤ ꯀꯧꯇꯥ ꯑꯆꯧꯕ ꯑꯃ ꯂꯩꯕꯗꯣ
ꯎꯝ
ꯑꯗꯨꯒꯨꯝꯕꯗꯒꯁꯦ ꯂꯨꯄꯥ ꯆꯥꯝꯃꯒ ꯍꯥꯏꯌꯦꯕ
ꯄꯤ ꯖꯤꯗꯔꯣ ꯅꯠꯇ꯭ꯔꯒ ꯁꯨꯝ ꯀꯧꯇꯥꯗ ꯑꯣꯟꯕꯗꯔꯣ
ꯑꯃ ꯀꯦꯖꯤꯒꯤ ꯀꯧꯇꯥꯗꯤ ꯑꯣꯏ ꯑꯗꯣ ꯀꯦꯖꯤꯗꯤ ꯐꯥꯔꯝꯃꯣꯏ ꯍꯥꯏꯩ ꯈꯥ ꯑꯣꯏꯕꯅꯤꯅ ꯑꯃ ꯀꯧꯇꯥ ꯑꯆꯧꯕ ꯑꯃ ꯂꯩꯕꯗꯣ
ꯎꯝ ꯎꯝ
ꯑꯗꯨꯒꯨꯝꯕ ꯑꯗꯒꯤ ꯑꯃ ꯂꯤꯆꯤꯒꯨꯝꯕꯁꯤꯅ ꯃꯣꯏꯅ ꯆꯦꯔꯪꯗ ꯍꯥꯏꯗꯤ ꯃꯌꯣꯟꯝ ꯃꯌꯣꯟ ꯌꯣꯝꯃꯒ ꯌꯣꯜꯂꯦꯕ
ꯎꯝ
ꯑꯗꯨꯒꯨꯝꯕꯒꯤꯅ ꯃꯣꯏꯒꯤ ꯃꯌꯣꯟꯝꯗꯨꯗ ꯂꯨꯄꯥ ꯆꯥꯝꯃꯒ ꯌꯥꯡꯈꯩ ꯑꯣꯏꯌꯦꯕ
ꯑꯣꯗꯤ ꯆꯤꯖ ꯑꯦ
ꯎꯝ
ꯑꯗꯨꯨꯤ ꯑꯗꯨꯝ ꯇꯥꯡꯉꯤꯅꯦꯀꯣ
ꯍꯣꯏ ꯑꯗꯨꯗꯒꯤ ꯍꯥꯏꯗꯤ ꯃꯣꯏꯅ ꯃꯌꯣꯝꯗ ꯌꯣꯜꯂꯤꯉꯩꯅꯇꯩꯗꯣ ꯂꯤꯆꯤꯗꯣ ꯁꯨꯝ ꯌꯥꯎꯗꯦꯅꯦ ꯌꯥꯎꯔꯕꯗ ꯍꯥꯏꯗꯤ ꯁꯨꯝ ꯂꯤꯆꯤꯗꯣ ꯍꯥꯏꯗꯤ ꯁꯨꯝ ꯇꯔꯥ ꯇꯔꯨꯛ ꯇꯔꯥ ꯇꯔꯦꯠ ꯑꯗꯨꯃꯥꯏꯅꯒ ꯌꯥꯔꯝꯒꯗ꯭ꯔꯥ ꯈꯪꯗꯦ
ꯎꯝ
ꯑꯗꯨꯗ ꯄꯩꯁꯥꯒꯤ ꯄꯩꯁꯥꯅ ꯌꯥꯝꯅ ꯋꯥꯡꯉꯒ ꯄꯣꯠꯅ ꯌꯥꯎꯗꯦꯕ ꯍꯥꯏꯗꯤ ꯑꯁꯣꯝꯗꯒꯤ ꯄꯨꯔꯛꯑꯒ ꯆꯥ ꯂꯧ ꯂꯩꯕ ꯄꯣꯠꯆꯩꯁꯤꯅ
ꯎꯝ
ꯑꯗꯒꯤ ꯊꯕꯤꯒꯨꯝꯕꯁꯤꯅ ꯑꯩꯈꯣꯏꯅ ꯉꯥꯏꯍꯥꯛ ꯆꯠꯄ ꯀꯥꯟꯗ ꯃꯣꯏꯅ ꯌꯣꯝ ꯌꯣꯝꯃꯒ ꯌꯣꯝꯕꯁꯦ ꯂꯨꯄꯥ ꯀꯨꯟ ꯀꯨꯟꯒ ꯍꯥꯏꯌꯦꯕ ꯑꯗꯒꯤ ꯈꯥꯃꯦꯟ ꯑꯁꯤꯟꯕ ꯑꯗꯒꯤ ꯈꯥꯃꯦꯟꯗ ꯑꯈꯥꯕꯤ ꯑꯃ ꯂꯩꯕꯗꯣ ꯑꯗꯨꯒꯨꯝꯕꯁꯤꯅ ꯂꯨꯄꯥ ꯇꯔꯥ ꯇꯔꯥꯒ ꯍꯥꯏꯌꯦꯕ ꯑꯗꯨꯃꯥꯏꯅ
ꯑꯐ ꯑꯐꯕ ꯆꯤꯟꯖꯥꯛꯁꯤꯡꯁꯤꯅ ꯍꯣꯡꯇꯤꯦꯛ ꯍꯣꯡꯇꯤꯦꯛ ꯍꯣꯡꯉꯕ
ꯍꯥꯏꯗꯤ ꯑꯗꯨꯅꯦ ꯅꯨꯡꯉꯥꯏꯇꯦ ꯍꯥꯏꯗꯤ ꯄꯣꯠ ꯊꯥꯔꯤꯕ ꯀꯥꯡꯒꯨꯁꯦ
ꯑꯗꯨꯕꯨ ꯌꯦꯡꯉꯨꯅꯦ ꯑꯩꯅ ꯍꯥꯏꯗꯤ ꯃꯣꯏꯗꯣ ꯌꯣꯟꯕ ꯃꯤ ꯑꯗꯨꯅꯕꯨꯛꯇ ꯂꯨꯄꯥ ꯇꯔꯥ ꯅꯠꯇ꯭ꯔ ꯀꯨꯟꯗ ꯌꯣꯜꯂꯗꯤ ꯃꯣꯏꯒꯤ ꯁꯦꯟꯗꯣꯡꯁꯨ ꯑꯃꯨꯛ ꯂꯧꯗꯣꯏꯅꯦꯕ ꯑꯗꯨꯗꯤ ꯊꯥꯔꯤꯕ ꯃꯤꯁꯤꯡꯗꯨꯗꯒꯤꯗꯤ ꯀꯌꯥ ꯑꯗ ꯂꯧꯔꯝꯗꯣꯏꯅꯦ ꯌꯦꯡꯉꯣꯅꯦ ꯍꯟꯗꯛ ꯍꯟꯗꯛꯁꯦ ꯍꯖ ꯄꯣꯠ ꯁꯣꯝ ꯑꯩꯈꯣꯏꯅ ꯏꯁꯥꯅ ꯄꯨꯊꯣꯛꯆꯕꯕꯁꯤꯦ ꯌꯥꯝ ꯍꯣꯡꯉꯦ ꯂꯧꯃꯤꯁꯤꯡꯁꯦ ꯌꯥꯝ ꯋꯥꯔꯝꯒꯅꯤ
ꯑꯗꯨꯅꯦ ꯑꯗꯒꯤ ꯎꯝ ꯍꯥꯏꯗꯤ ꯍꯧꯖꯤꯛꯇꯤ ꯑꯩꯈꯣꯏ ꯁꯨꯝ ꯅꯣꯡ ꯁꯤꯡꯒꯤ ꯐꯤꯕꯝ ꯑꯣꯏꯔꯁꯨ ꯍꯥꯏꯗꯤ ꯍꯧꯖꯤꯛꯀꯥꯟꯗꯤ ꯑꯔꯦꯞꯄ ꯑꯃ ꯂꯩꯇꯕꯗꯧꯅ ꯇꯧꯋꯤꯗꯅꯀꯣ ꯑꯗꯨꯅ ꯍꯥꯏꯗꯤ ꯃꯣꯏꯁ ꯊꯥꯕ ꯀꯥꯟꯗ ꯂꯦꯟ ꯅꯪꯕꯒꯤ ꯋꯥꯕ ꯑꯗꯒꯤ
ꯅꯨꯡꯁꯥ ꯁꯥꯔꯒ ꯅꯨꯡꯁꯥ ꯁꯥꯔꯒ ꯄꯣꯠ ꯀꯪꯕꯒꯤꯁꯨ ꯋꯥꯕ
ꯍꯣꯏ ꯑꯗꯒꯤ ꯃꯇꯥꯡ ꯃꯇꯝ ꯆꯥ ꯑꯗꯨꯗꯅ ꯅꯣꯡꯗꯣ ꯃꯌꯥꯝ ꯇꯥꯁꯤꯜꯂꯒ ꯍꯥꯏꯗꯤ ꯏꯆꯥꯎꯒꯨꯝꯕ ꯊꯣꯛꯑꯒ ꯄꯣꯠꯇꯣ ꯄꯠꯄ ꯈꯣꯠꯄ ꯑꯗꯨꯒꯨꯝꯕꯁꯨ ꯃꯣꯏꯗ ꯃꯌꯥꯝ ꯊꯦꯡꯅꯩꯗꯅ
ꯎꯝ
ꯑꯗꯨꯗꯨꯅ ꯃꯣꯏꯁꯦ ꯑꯁ ꯍꯟꯗꯛꯇꯤ ꯍꯥꯏꯗꯤ ꯁꯨꯝ ꯌꯥꯝꯅ ꯋꯥꯔꯝꯕ ꯐꯅꯤ ꯑꯗꯨꯗꯨꯒ ꯁꯨꯝ ꯄꯣꯠ ꯊꯥꯕꯗꯒ ꯍꯥꯏꯗꯤ ꯋꯥꯈꯜ ꯅꯨꯡꯉꯥꯏꯕꯒꯗꯒ ꯁꯨꯝ ꯍꯥꯏꯗꯤ ꯁꯨꯝ ꯑꯣꯏꯔꯝꯃꯔꯣꯏꯕ
ꯎꯝ ꯅꯪꯥꯏꯇꯦ ꯇꯧꯔꯁꯤ ꯁꯦ ꯑꯩꯈꯣꯏꯒꯤꯁꯨ ꯄꯨꯊꯣꯛꯏꯕ ꯄꯣꯠꯆꯁꯤꯡꯁꯦ ꯃꯃꯜ ꯃꯇꯤꯛ ꯆꯥꯅ ꯄꯤꯕꯤꯔꯗꯤꯀꯣ ꯃꯣꯏꯁꯨ ꯍꯦꯟꯅ ꯄꯨꯊꯣꯛꯅꯤꯡꯗꯧꯅꯤ ꯑꯗꯒꯤ ꯄꯨꯁꯜꯂꯛꯄꯁꯤꯡꯁꯤꯁꯨ ꯑꯩꯈꯣꯏꯅ ꯑꯩꯈꯣꯏ ꯁꯤꯗꯒꯤ ꯊꯥꯖꯕ ꯉꯝꯃꯕꯗꯤ ꯀꯣ ꯄꯨꯁꯜꯂꯛꯑꯣꯏꯕ
ꯑꯗꯨꯅꯦ ꯑꯣ ꯏꯆꯦꯍꯣꯏꯒꯤꯗꯤ ꯍꯥꯟꯅ ꯍꯥꯏꯗꯤ ꯁꯨꯝ ꯌꯨꯝꯒꯤ ꯍꯤꯡꯒꯣꯜ ꯅꯠꯇꯕ ꯍꯥꯏꯗꯤ ꯑꯁꯣꯝꯒꯤ ꯂꯧꯕꯨꯛ ꯂꯣꯝꯗꯁꯨ ꯍꯤꯡꯒꯣꯜꯗ ꯍꯥꯏꯗꯤ ꯃꯃꯥꯡ ꯆꯍꯤꯗꯤ ꯄꯣꯠ ꯊꯥꯒꯨꯝ ꯇꯧꯕꯗꯣ ꯍꯟꯗꯛꯇꯤ ꯊꯥꯗ꯭ꯔꯕꯣ
ꯀꯔꯣꯝꯗꯕ
ꯍꯥꯏꯗꯤ ꯂꯧꯕꯨ ꯂꯣꯝꯗ ꯍꯥꯏꯗꯤ ꯑꯁꯣꯝ ꯆꯦꯛꯄꯣ ꯂꯣꯝꯗ
ꯄ ꯊꯥꯏꯌꯦꯕꯀꯣ ꯑꯗꯨꯒ ꯑꯩꯈꯣꯏꯁꯨꯅꯦ ꯊꯥꯗꯤ ꯊꯥꯏ ꯑꯗꯨꯒꯅꯦ ꯀꯃꯥꯏꯅ ꯇꯧꯒꯦ ꯍꯥꯏꯔꯒ ꯎꯝ ꯅꯣꯡꯁꯦ ꯑꯃꯨꯛ ꯇꯥꯏ ꯑꯗꯨꯒ ꯅꯨꯡꯁꯥ ꯑꯃꯨꯛ ꯁꯥꯕ ꯇꯧꯕꯗꯨꯗ ꯍꯥꯏꯗꯤ ꯅꯣꯡ ꯇꯥꯕ ꯍꯥꯏꯅ ꯑꯗꯨꯝ ꯇꯥꯔ ꯂꯩꯕꯁꯨ ꯅꯠꯇꯦꯗꯅ ꯑꯗꯣ ꯍꯧꯖꯤꯛꯇꯤ ꯀꯥꯂꯦꯟꯒꯤ ꯃꯇꯝꯅꯤꯅ ꯄꯣꯠꯁꯦ ꯊꯈ꯭ꯔꯅꯤ ꯑꯗꯨꯒ ꯅꯣꯡ ꯇꯥꯕ ꯃꯇꯝꯁꯤꯗ ꯃꯌꯣꯟꯁꯦ ꯆꯣꯡꯉꯛ ꯍꯧꯖꯔꯛꯑꯕ ꯑꯗꯨꯒ ꯑꯃꯨꯛ ꯅꯣꯡꯗꯤ ꯑꯃꯨꯛ ꯍꯥꯡꯈ꯭ꯔꯒ ꯅꯨꯡꯁꯥꯁꯦ ꯑꯃꯨꯛ ꯀꯟꯅ ꯊꯥꯕꯁꯤꯗ ꯂꯧꯕꯨꯛꯇ ꯊꯥꯕꯅꯤꯅ ꯅꯨꯡꯁꯥꯅ ꯌꯩꯊꯠꯂꯒ ꯑꯃꯨꯛ ꯈꯨꯨꯏꯕ ꯇꯧꯔꯤꯁꯦ ꯍꯟꯗꯛꯀꯤ ꯗꯥꯎꯗꯤ ꯀꯌꯥ ꯌꯥꯗ꯭ꯔꯦ ꯄꯣꯠ ꯆꯩꯩꯗꯣ ꯑꯗꯨꯃꯥꯏꯅ ꯇꯧꯋꯦ ꯊꯥꯈꯤꯕ ꯄꯣꯠꯆꯩꯁꯤꯡꯗꯣ ꯂꯨꯏ ꯃꯥꯡꯉꯦ ꯍꯥꯏꯇꯥꯔꯦ ꯍꯥꯏꯕꯗꯤ ꯃꯍꯩ ꯑꯃꯝꯇ ꯆꯥꯕ ꯐꯪꯉꯔꯣꯏꯕ ꯍꯥꯏꯗꯤ ꯃꯌꯣꯟ ꯆꯣꯡꯉꯒ ꯄꯥꯟꯕ ꯍꯧꯔꯀꯥꯟꯗ ꯑꯃꯨꯛ ꯅꯨꯡꯁꯥꯅ ꯍꯥꯏꯗꯠꯂꯒ ꯀꯪꯈ꯭ꯔꯕꯅꯤꯅ
ꯑꯣ ꯑꯗꯣ ꯎꯝ ꯍꯥꯏꯗꯤ ꯏꯆꯦ ꯍꯣꯏꯒꯤ ꯂꯧ ꯎꯕꯗꯣ ꯑꯗꯨꯗꯗꯣ ꯍꯥꯏꯗꯤ ꯍꯧꯖꯤꯛꯀꯥꯟꯗꯤ ꯑꯅꯤꯔꯛꯁꯥꯕꯤꯅ ꯍꯥꯏꯕꯗꯤ ꯂꯧꯁꯦ ꯑꯃꯨꯛ ꯑꯣ ꯂꯣꯛꯄ ꯂꯣꯏꯕꯒ ꯑꯃꯨꯛ ꯀꯃꯨꯛ ꯍꯨꯟꯖꯤꯟꯕ ꯇꯧꯋꯤꯗꯅ ꯑꯗꯣ ꯑꯗꯨꯃꯥꯏꯅꯒ ꯇꯥꯎ ꯇꯧꯕꯔꯣ ꯅꯠꯇ꯭ꯔꯒ ꯑꯗꯨꯝ ꯍꯥꯏꯗꯤ ꯍꯥꯟꯅꯒꯤ ꯑꯗꯨꯃꯥꯏꯅ ꯑꯃꯃꯝ ꯈꯛꯇꯪ ꯊꯥꯕꯗꯣ ꯑꯗꯨꯃꯥꯏꯅ ꯇꯧꯕ꯭ꯔꯣ
ꯑꯩꯈꯣꯏꯒꯤꯗꯤ ꯑꯃꯈꯇꯪ ꯊꯥꯏꯌꯦ ꯍꯥꯏꯗꯤ ꯃꯌꯥꯝ ꯑꯗꯨꯝ ꯑꯆꯨꯝꯕ ꯏꯉꯥꯏꯉꯦꯜꯗ ꯊꯥꯅꯕ ꯃꯇꯝꯗꯨꯗ ꯇꯗꯤ ꯑꯩꯈꯣꯏ ꯃꯤꯁꯨ ꯌꯥꯝꯗꯕꯅꯤ ꯑꯩꯅꯅꯦ
ꯎꯝ
ꯑꯗꯨꯒꯤ ꯑꯃꯨꯔꯛꯇꯪ ꯂꯣꯛꯄꯗꯨꯕꯨꯛꯇ ꯆꯥ ꯂꯣꯏꯕ ꯉꯝꯗꯦꯗ ꯑꯌꯥꯝꯕꯅ ꯇꯪꯈꯥꯏ ꯑꯃꯗꯤ ꯇꯥꯊꯣꯛꯑꯦꯕ
ꯑꯗꯨꯗꯒꯤ ꯁꯨꯝ ꯏꯆꯦꯍꯣꯏꯗꯤ ꯂꯧꯐꯝꯗꯣ ꯍꯥꯏꯗꯤ ꯑꯗꯨꯝ ꯈꯔ ꯑꯗꯨꯝ ꯌꯥꯝꯅ ꯎꯒꯨꯝ ꯇꯧꯗꯅꯦ ꯍꯥꯏꯗꯤ ꯑꯃꯇꯪ ꯑꯅꯤꯇꯪ ꯎꯠꯇꯕ
ꯂꯧꯗꯨꯁꯨꯅꯦ ꯃꯆꯦꯠ ꯃꯆꯦꯠ ꯎꯕꯅꯦ ꯇꯧꯔꯤꯁꯦ ꯁ꯭ꯋꯥꯏꯗ ꯃꯆꯦꯠ ꯑꯃ ꯑꯁ꯭ꯋꯥꯏꯗ ꯃꯆꯦꯠ ꯑꯃ ꯑꯗꯨꯅ ꯂꯧ ꯎꯕꯗꯤ ꯅꯨꯡꯗꯤ ꯅꯨꯡꯉꯥꯏꯇꯦ ꯍꯥꯏꯗꯤ ꯃꯤꯒꯤꯗꯤ ꯁꯪꯉꯝ ꯑꯃ ꯎꯔꯦꯅ ꯈꯜꯂꯁꯤ ꯅꯠꯇ꯭ꯔꯒ ꯁꯪꯉꯝ ꯑꯅꯤ ꯎꯔꯦꯅ ꯈꯜꯂꯁꯤ ꯃꯐꯝꯗꯨꯗ ꯄꯥꯛꯇꯛꯗꯅ ꯎꯕꯅꯤ ꯗꯅꯥ ꯑꯗꯣ ꯑꯩꯈꯣꯏꯒꯤꯁꯤꯅ ꯁ꯭ꯋꯥꯏꯗꯅ ꯃꯆꯦꯠ ꯑꯃ ꯑꯁ꯭ꯋꯥꯏꯗ ꯃꯆꯦꯠ ꯑꯃ ꯇꯧꯕꯅꯤꯅ ꯑꯁ꯭ꯋꯥꯏꯗ ꯑꯃꯨꯛ ꯃꯆꯦꯠ ꯑꯃ ꯁ꯭ꯋꯥꯏꯗ ꯑꯃꯨꯛ ꯁꯦꯝꯃꯝꯅꯤ ꯑꯁ꯭ꯋꯥꯏꯁꯤꯗ ꯑꯃꯨꯛ ꯁꯦꯝꯒꯅꯤ ꯂꯧ ꯊꯥꯕꯇ ꯑꯣꯏꯔꯁꯨ ꯑꯗꯒꯤ ꯍꯤꯗꯥꯛ ꯀꯥꯞꯄꯗ ꯑꯣꯏꯔꯁꯨ ꯇꯤꯟ ꯇꯥꯔꯛꯄ ꯑꯣꯏꯔꯁꯨ ꯑꯋꯥꯕ ꯑꯃꯗ ꯃꯆꯤꯠ ꯃꯆꯤꯠ ꯎꯕꯁꯤꯁꯨ ꯑꯗꯣ ꯊꯋꯏꯒꯤ ꯍꯨꯟꯗꯣꯛꯑ ꯊꯝꯕꯗꯨꯁꯨ ꯑꯃꯨꯛ ꯍꯦꯛ ꯄꯥꯝꯃꯨꯕ ꯅꯥꯄꯤ ꯂꯣꯏ ꯁꯣꯡꯖꯜꯂꯒ ꯀꯔꯤꯝ ꯀꯥꯟꯅꯔꯣꯏꯦ ꯑꯗꯧꯏꯅꯦꯕ ꯑꯗꯨꯅ ꯑꯁ ꯂꯧꯕꯁꯤꯁꯨ ꯏ ꯋꯥꯗꯤ ꯋꯥꯏ ꯃꯐꯝ ꯆꯥꯗꯕꯁꯤꯗ
ꯑꯗꯨꯅꯤ ꯍꯥꯏꯗꯤ ꯄꯨꯂꯞ ꯃꯐꯝ ꯑꯃꯗ ꯄꯨꯟꯅ ꯂꯩꯔꯗꯤ ꯊꯕꯛꯇꯣ ꯇꯧꯕ ꯀꯥꯟꯗꯁꯨ ꯍꯥꯏꯗꯤ ꯊꯕꯛꯇꯣ ꯌꯥꯡꯁꯤꯜꯂꯤꯗꯅ ꯑꯈꯣ ꯃꯆꯤ ꯃꯆꯤ ꯂꯩꯕ ꯍꯥꯏꯗꯨꯗꯤ ꯆꯠꯄ ꯈꯣꯠꯄ ꯄꯇꯥꯕꯨ ꯑꯣꯏꯔꯥꯁꯨ ꯑꯗꯩ ꯍꯤ ꯂꯧ ꯈꯣꯏꯕ ꯈꯣꯠꯄꯒꯤ ꯃꯦꯆꯤꯟ ꯃꯛꯇ ꯊꯧꯕ ꯈꯣꯠꯄ ꯍꯥꯏꯕ ꯑꯣꯏꯔꯁꯨ ꯁꯨꯝ ꯊꯕꯛꯇꯣ ꯑꯅꯤ ꯑꯍꯨꯝ ꯑꯗꯨꯝ ꯊꯣꯛꯏꯗꯅ
ꯎꯝ ꯑꯁ ꯑꯗꯨꯒꯤ ꯋꯥꯕꯨꯗꯤꯅꯦ ꯂꯧ ꯈꯥꯎꯕꯒꯤ ꯑꯗꯒꯤ ꯌꯩꯕꯒꯤ ꯍꯥꯏꯕꯁꯤꯗꯅꯦ ꯍꯔꯥꯎꯕ ꯅꯠꯇꯦ ꯃꯣꯏꯅ ꯍꯥꯏꯗꯤ ꯄꯥꯛꯇꯛꯅꯅꯖꯔ ꯇꯧꯔꯗꯤ ꯐꯩ ꯁ꯭ꯋꯥꯏꯗ ꯃꯆꯤꯗ ꯑꯃ ꯑꯁ꯭ꯋꯥꯏꯗ ꯃꯆꯤꯗ ꯑꯃ ꯍꯥꯏꯗ ꯃꯣꯏ ꯍꯔꯥꯎꯗꯦꯕ ꯇꯦꯟꯒꯤ ꯃꯤꯁꯤꯡꯁꯨ ꯑꯗꯣ ꯎꯄꯥꯏ ꯂꯩꯇꯕꯅꯤꯅ ꯑꯗꯨꯝ ꯇꯧꯔꯦ ꯑꯗꯨꯅꯤ ꯈꯪꯗꯦ
ꯑꯗꯣ ꯏꯆꯦꯣꯏꯒꯤꯗꯤ ꯆꯥꯛꯍꯥꯎꯒꯨꯝꯕꯗꯤ ꯑꯗꯨꯝ ꯆꯍꯤ ꯈꯨꯗꯤꯡꯒꯤ ꯊꯥꯒꯨꯝ ꯇꯧꯗꯥꯏꯅꯦ
ꯍꯣꯏ ꯊꯥꯏꯌꯦ ꯆꯥꯛꯍꯥꯎꯗꯣ ꯑꯩꯈꯣꯏ ꯅꯍꯥꯟ ꯄꯤꯈꯤꯕꯅꯦ ꯅꯪ ꯆꯥꯛꯍꯧꯗ꯭ꯔꯕꯣ
ꯄꯤꯔꯛꯑꯦ ꯉꯍꯥꯟ ꯍꯥꯏꯗꯤ ꯏꯆꯦ ꯍꯣꯏꯒꯤ ꯏꯃꯥꯅ ꯄꯤꯔꯛꯑꯦ ꯑꯩꯈꯣꯏ ꯂꯣꯏꯅ ꯑꯩꯈꯣꯏꯒꯤ ꯍꯥꯏꯗꯤ ꯑꯩꯈꯣꯏ ꯁꯣꯝꯒꯤ ꯌꯨꯝ ꯂꯣꯏꯅꯃꯛꯇ ꯑꯗꯨꯝ ꯂꯣꯏꯅ ꯄꯤꯔꯛꯑꯦꯕ
ꯎꯝ ꯑꯗꯨꯗ ꯆꯥꯎꯗꯣ ꯌꯥꯝ ꯍꯥꯎꯕꯅꯦ ꯑꯗꯣ ꯍꯟꯗꯛꯁꯨ ꯊꯥꯗꯣꯏꯅꯦ
ꯅꯤ ꯆꯥꯛꯍꯥꯎ ꯅꯠꯇꯕ ꯑꯃꯁꯨ ꯕꯥꯔꯃꯥꯁꯤ ꯊꯦꯛ ꯕꯥꯥꯁꯃꯇ ꯌꯥ ꯍ
ꯕꯥꯁꯄꯇꯤꯗꯤ ꯕꯥꯁꯄꯇꯤꯗꯤ ꯊꯥꯗ꯭ꯔꯦ ꯍꯥꯏꯗꯤ ꯍꯥꯏꯗꯤ ꯃꯥꯁꯦ ꯐꯧ ꯑꯩꯈꯣꯏꯒꯤ ꯐꯧꯊꯣꯛ ꯋꯥꯠꯂꯦꯕꯀꯣ ꯐꯧ ꯌꯥꯝ ꯊꯣꯛꯇꯕ ꯍꯥꯏꯇꯥꯔꯦ ꯑꯗꯒꯤ ꯃꯇꯣꯟꯁꯨ ꯈꯔ ꯆꯪꯕ ꯍꯥꯏꯇꯥꯔꯦ ꯃꯌꯥꯝꯒ ꯃꯥꯟꯅꯅ ꯂꯣꯛꯄꯁꯨ ꯅꯠꯇꯕ ꯃꯥꯅ ꯀꯩꯒꯨꯝꯕ ꯑꯩꯈꯣꯏꯅ ꯃꯌꯥꯝꯒ ꯄꯨꯟꯅ ꯊꯥꯃꯤꯟꯅꯔꯦꯗꯅ ꯑꯗꯨ ꯃꯥꯅ ꯊꯦꯡꯊꯍꯧꯕ ꯍꯥꯏꯇꯥꯔꯦ ꯃꯌꯥꯝ ꯂꯣꯏꯁꯟꯈ꯭ꯔꯒ ꯃꯥꯅ ꯊꯦꯡꯊꯍꯧꯕ ꯑꯣꯏꯕ ꯑꯗꯣ ꯑꯩꯈꯣꯏ ꯃꯌꯥꯝꯒ ꯃꯥꯥꯟꯅ ꯀꯩ ꯍꯥꯏꯗꯤ ꯑꯩꯈꯣꯏꯅ ꯑꯃꯨꯛ ꯈꯔ ꯉꯟꯅ ꯑꯃꯨꯛ ꯊꯥꯗ꯭ꯔꯗꯤ ꯃꯌꯥꯝꯒ ꯃꯥꯟꯅꯕꯗꯣ ꯉꯝꯗꯦꯕ ꯑꯗꯨꯅ ꯖꯟ ꯖꯥꯟ ꯑꯣꯏꯌꯦꯅ ꯕꯥꯁꯄꯇꯤꯗꯤ ꯊꯥꯗ꯭ꯔꯦ
ꯑꯗꯣ ꯃꯥꯁꯦ ꯍꯥꯏꯗꯤ ꯑꯩꯈꯣꯏ ꯁ꯭ꯋꯥꯒꯤ ꯍꯥꯏꯗꯤ ꯁꯨꯝ ꯂꯩꯍꯥꯎꯁꯦ ꯁꯤ꯭ꯔꯤ ꯀꯥ ꯍꯔꯤꯁꯤꯡꯟ ꯆꯥꯟꯅꯗꯕꯔꯥ ꯅꯠꯇ꯭ꯔꯒꯅ ꯑꯗꯨꯝ ꯀꯩꯁꯨꯝꯇ ꯇꯧꯗꯕ꯭ꯔꯥ ꯃꯥꯒꯤ ꯃꯇꯝ ꯆꯪꯕꯗꯨꯇꯪꯒꯤꯔꯥ
ꯎꯝ ꯂꯩꯍꯥꯎꯗꯤ ꯑꯗꯨꯝꯗꯤ ꯆꯥꯟꯅꯩꯌꯦ ꯑꯗꯨꯒ ꯃꯥꯒꯤ ꯃꯇꯝꯗꯣ ꯃꯥꯟꯅꯗꯕꯗꯣ ꯑꯗꯨꯗꯒꯤꯅꯤꯗ ꯑꯗꯨꯒ ꯍꯥꯏꯗꯤ ꯍꯧꯖꯤꯛ ꯃꯇꯝꯗꯤ ꯍꯥꯏꯕ꯭ꯔꯤꯠꯀꯤ ꯐꯧ ꯊꯣꯛꯂꯛꯄꯁꯤꯅ ꯌꯦꯡꯉꯨ ꯂꯧ ꯁꯪꯉꯝ ꯑꯝꯗ ꯕꯣꯔꯥ ꯌꯥꯡ ꯌꯥꯡꯈꯩ ꯍꯥꯟꯕ ꯍꯨꯝꯐꯨ ꯍꯥꯟꯕ ꯇꯧꯅꯔꯦ ꯀꯣ ꯑꯗꯒꯤ ꯂꯧ ꯌꯩꯕꯒꯤ ꯃꯦꯆꯤꯟ ꯋꯥꯏꯕ ꯈꯥꯎꯕꯒꯤ ꯃꯦꯆꯤꯟ ꯋꯥꯏꯕ ꯑꯗꯒꯤ ꯅꯠꯇ꯭ꯔꯁꯨ ꯂꯤꯡꯕꯒꯤ ꯃꯤ ꯅꯦꯛꯄ ꯈꯣꯠꯄ ꯇꯧꯕꯗꯨꯗ ꯄꯩꯁꯥꯁꯦ ꯃꯌꯥꯝ ꯆꯪꯉꯤꯗꯅ ꯑꯗꯨ ꯄꯁ ꯄꯩꯁꯥꯗꯣ ꯃꯌꯥꯝ ꯆꯪꯕꯅꯤꯅ ꯕꯥꯁꯄꯇꯤꯗꯣ ꯌꯡꯅꯤ ꯁꯪꯉꯝ ꯑꯃꯗ ꯕꯣꯔꯥ ꯍꯥꯏꯕ꯭ꯔꯤꯠ ꯊꯥꯅꯕꯗꯨꯅ ꯕꯣꯔꯥ ꯌꯥꯡꯈꯩ ꯍꯨꯝꯐꯨ ꯍꯥꯜꯂꯦꯅ ꯈꯜꯂꯁꯦ ꯑꯗꯣ ꯕꯥꯁꯄꯇꯤꯗꯤ ꯇꯥꯡꯈꯥꯏ ꯑꯃꯈꯛꯇꯅꯦꯕ ꯍꯥꯟꯗꯣꯏꯁꯦ ꯚꯨꯃꯤꯗ ꯍ ꯈꯨ ꯍꯥꯟꯅꯩꯩꯅ ꯈꯜꯂꯁꯦꯕꯁ ꯄꯗꯤꯗꯅ ꯀꯨꯟꯊ꯭ꯔꯥꯃꯨꯛꯇꯅꯦꯕ ꯍꯥꯟꯗꯣꯏꯁꯦ ꯑꯗꯨꯑꯣꯏꯗꯤ ꯇꯪꯈꯥꯏ ꯇꯪꯈꯥꯏ ꯈꯦꯠꯅꯗ꯭ꯔꯥ ꯑꯗꯨꯗꯨꯅ ꯐꯧ ꯊꯣꯛ ꯋꯥꯠꯄ ꯑꯗꯒꯤ ꯁꯦꯝ ꯁꯥꯕꯗꯨꯅ ꯄꯩꯁꯥꯁꯦ ꯃꯌꯥꯝ ꯆꯪꯕ ꯑꯗꯨꯒꯤ ꯑꯗꯨꯗꯤ ꯑꯩꯈꯣꯏꯗ ꯀꯥꯟꯁꯨ ꯀꯥꯟꯅꯗ꯭ꯔꯦꯗꯅ ꯑꯗꯨ ꯀꯥꯟꯅꯗꯕꯅꯤꯅ ꯑꯗꯨꯒ ꯃꯇꯝꯗꯨꯁꯨ ꯍꯥꯏꯗꯤ ꯃꯌꯥꯝꯒꯁꯨ ꯃꯥꯟꯅꯕ ꯅꯪꯗꯕꯅꯤꯅ ꯀꯩꯒꯨꯝꯕ ꯃꯥꯁꯦ ꯃꯨꯟꯖꯜꯂꯛꯑꯗꯤ ꯑꯗꯨꯝ ꯊꯝꯃ ꯌꯥꯕꯁꯨ ꯅꯠꯇꯦꯗꯅ ꯂ ꯃꯈꯥꯗ ꯀꯦꯟꯈꯤꯗꯣꯏꯅꯦꯕ ꯑꯗꯨꯅ ꯃꯌꯥꯝꯒ ꯃꯥꯟꯅꯕ ꯇꯧꯕꯁꯦ ꯁꯤꯅ ꯐꯩꯌꯦꯅ ꯑꯗꯒꯤ ꯐꯧꯊꯣꯛꯁꯨ ꯋꯥꯠꯄꯅꯤꯅ ꯊꯥꯔꯒꯨꯝꯁꯦ ꯑꯩꯈꯣꯏ ꯆꯍꯤ ꯆꯍꯤ ꯑꯅꯤ ꯑꯍꯨꯝꯃꯨꯛꯇꯤ ꯊꯥꯔꯝꯃꯦꯕ ꯍꯥꯏꯗꯤ ꯑꯀꯣꯏꯕꯗꯣ ꯑꯩꯈꯣꯏꯒꯤ ꯂꯣꯀꯦꯜꯒꯤ ꯑꯩꯈꯣꯏꯒꯤ ꯂꯣꯀꯦꯜꯒꯤ ꯆꯦꯡ ꯆꯥꯛ ꯁꯄꯠꯁꯦ ꯃꯥꯗꯣ ꯍꯛꯆꯥꯡ ꯂꯨꯝꯗꯕ ꯑꯗꯩꯗꯤ ꯆꯅꯥꯡ ꯁ꯭ꯇꯥꯁꯀꯤ ꯆꯥꯡꯗꯣ ꯌꯥꯝ ꯋꯥꯡꯕꯅꯤꯅ ꯍꯧꯖꯤꯛꯀꯤ ꯕꯥꯁꯄꯇ ꯕꯥꯁꯄꯇꯤꯁꯤꯗꯤ ꯈꯔ ꯐꯩꯗꯅ ꯃꯥꯗꯤ ꯆꯤꯟꯗꯕꯨꯗꯤ ꯁꯨꯝ ꯍꯥꯎꯕ ꯑꯗꯨꯒ ꯏꯁꯥꯗ ꯌꯥꯝ ꯁꯣꯛꯄ ꯄꯗꯣ ꯑꯣꯏꯗꯦꯕ ꯑꯗꯨ ꯑꯗꯨꯅ ꯑ ꯃꯥꯁꯦ ꯊꯥꯔꯝꯕꯅꯦ ꯑꯗꯣ ꯍꯧꯖꯤꯛꯇꯤ ꯑꯁꯕꯥꯁꯄꯇꯤ ꯆꯥꯗꯣ ꯁꯛꯄꯗꯤ ꯑꯗꯨꯝ ꯁꯨꯄꯔꯐꯥꯏꯟ ꯆꯥꯕꯅ ꯐꯔꯦꯦꯅ ꯃꯥꯗꯣ ꯃꯇꯝꯁꯨ ꯆꯥꯡꯁꯨ ꯃꯥꯟꯅ ꯉꯝꯗꯕꯅꯤꯅ ꯊꯥꯔꯒꯨꯝꯁꯦꯅ ꯊꯥ ꯠꯇ꯭ꯔꯦꯕ ꯑꯗꯣ ꯃꯃꯥꯡ ꯆꯍꯤꯗꯗꯤ ꯍꯥꯏꯕ꯭ꯔꯤꯠ ꯊꯥꯕꯅꯦ ꯑꯗꯣ ꯐꯧꯗꯣ ꯃꯌꯥꯝ ꯊꯣꯛꯑꯦꯕ ꯑꯗꯨ ꯆꯥꯕꯗꯣ ꯂꯣꯏꯕ ꯉꯝꯃꯣꯏꯌꯦꯅ ꯑꯩꯈꯣꯏꯒꯤ ꯂꯣꯛꯄꯗꯨ ꯇꯪꯈꯥꯏ ꯑꯃꯅꯦꯕ ꯇꯥꯏꯊꯣꯛꯏꯁꯦ ꯍꯥꯏꯗꯤ ꯐꯧꯗꯣ ꯊꯝꯐꯝ ꯂꯩꯇꯦꯕ ꯑꯗꯒꯤ ꯐꯧꯁꯨ ꯃꯌꯥꯝ ꯊꯝꯖꯔ ꯀꯩꯗꯧꯅꯤ
ꯎꯝꯝ ꯍꯥꯏꯗꯤ ꯃꯣꯏꯗ ꯎꯝ ꯃꯅꯝ ꯅꯝꯊꯤꯕꯒꯨꯝꯕ ꯑꯗꯒꯤꯗꯤ ꯁꯨꯝ ꯍꯥꯎꯔꯛꯇꯦꯗꯅ ꯀꯨꯏꯔꯗꯤ ꯑꯗꯨꯅ ꯍꯟꯗꯁ ꯁꯨꯝ ꯃꯤꯗꯣ ꯀꯩꯁꯨꯝ ꯌꯥꯝꯅꯁꯨ ꯆꯥꯕ ꯅꯠꯇꯕꯅꯤꯅ ꯑꯗꯨꯝ ꯇꯥꯏꯊꯣꯛꯑꯒ ꯄꯩꯁꯥ ꯑꯗꯨꯅ ꯍꯥꯏꯕꯗꯤ ꯑꯇꯩ ꯑꯇꯩ ꯁꯤꯖꯤꯟꯅꯕ ꯈꯣꯠꯄ ꯑꯗꯨꯅ ꯑꯗꯨꯝ ꯐꯩꯗꯅ ꯂꯧꯒꯤ ꯊꯝꯃꯁꯨ ꯌꯥꯏ
ꯎꯝ ꯑꯗꯨꯃꯥꯏꯅ ꯇꯧꯕꯅ ꯐꯔꯦꯅ ꯍꯟꯗꯛ ꯃꯃꯥꯡꯁꯨ ꯍꯥꯏꯕ꯭ꯔꯤꯠ ꯊꯥꯏ ꯍꯟꯗꯛꯁꯨ ꯍꯥꯏꯕ꯭ꯔꯤꯠ ꯊꯥꯗꯣꯏꯅꯤ
ꯑꯣ